ꯇ ꯇꯥꯔ ꯇꯥꯔꯦ ꯇꯥꯔꯦ
ꯇꯔꯕꯣ
ꯆꯥꯔꯛꯏ ꯅꯅꯤꯋꯥꯛ ꯌꯥꯗꯩ
ꯍꯣꯏꯅꯨꯡꯉꯥꯏꯇꯀꯣ
ꯃ
ꯃꯤꯅ ꯐꯖꯅ ꯋꯥꯔꯤ ꯁꯥꯔꯒ ꯂꯩꯕ ꯃꯇꯝꯗ ꯀꯔꯤꯒꯤꯅꯣ ꯅꯦꯠꯋꯔꯛꯁꯨ
ꯎ ꯑꯗꯨꯥꯏ ꯌꯥꯈ꯭ꯔꯦ
ꯍꯥꯥ
ꯎꯝ ꯆꯠꯁ ꯍꯥꯏꯗꯗꯤ ꯅꯦꯠꯋꯥꯛꯁꯤ ꯌꯥꯝ ꯐꯠꯇꯦꯀꯣ
ꯀꯔꯤ ꯍꯥꯏꯕ
ꯅꯦꯠꯋꯔꯛꯁꯦ ꯌꯥꯝ ꯐꯠꯇꯦꯀꯣ
ꯍꯣꯏ
ꯃꯤꯅ ꯋꯥꯔꯤ ꯁꯥꯟꯅꯕ ꯅꯨꯡꯉꯥꯏꯔ ꯀꯥꯟꯁꯤꯗ
ꯍꯣꯏ ꯑꯩꯈꯣꯏꯅ ꯋꯥꯔꯤ ꯋꯥꯔꯤ ꯁꯥꯕꯗꯨ ꯃꯥ ꯖꯂꯁ ꯀꯕ ꯃꯅꯤ ꯍꯣꯏ ꯀꯂꯛ ꯄꯃ ꯂꯩꯦ ꯍꯣꯏ
ꯑꯥ ꯀꯔꯤ ꯇꯧꯕ꯭ꯔꯣ ꯍꯧꯖꯤꯛ
ꯀꯩꯁꯨ ꯇꯧꯗꯦ ꯇꯨꯝꯒꯦ ꯇꯧꯔꯤ
ꯑꯣ ꯇꯨꯝꯃꯣ ꯇꯨꯝꯃꯣ
ꯅꯪꯁꯨ ꯇꯨꯝꯃꯣꯒꯣ
ꯑꯩꯁꯨ ꯇꯨꯝꯒꯅꯤ ꯉꯟꯅ ꯇꯨꯝꯒꯅꯤ ꯉꯁꯤꯗꯤ ꯍꯌꯦꯡ ꯑꯦꯛꯖꯝ ꯅꯦ ꯍꯣꯏ ꯍꯌꯦꯡ ꯑꯦꯛꯖꯥꯝ ꯂꯩꯌꯦ ꯍꯌꯦꯡ ꯑꯌꯨꯛꯇ ꯄꯥꯔꯒ ꯑꯦꯛꯖꯥꯝ ꯊꯥꯕ ꯆꯠꯀꯅꯤ ꯅꯨꯡꯉꯥꯏꯌꯦꯀꯣ
ꯅꯨꯡꯉꯥꯏ ꯌꯥꯝ ꯊꯤꯅ ꯅꯨꯡꯉꯥꯏ
ꯑꯩ ꯉꯁꯤ ꯑꯣꯐ ꯂꯩꯌꯦ ꯑꯗꯨ ꯑꯣꯏꯔꯁꯨ ꯂꯥꯏꯔꯤꯛ ꯂꯥꯏꯔꯤꯛꯇꯛꯇꯤ ꯑꯣꯄꯦꯟ ꯇꯧꯗꯦ ꯍꯌꯦꯡ ꯑꯌꯨꯛꯇꯪ ꯑꯣꯄꯟ ꯇꯧꯔꯒ ꯄꯥꯔꯒ ꯆꯠꯀꯅꯤꯗ
ꯐꯪꯉꯤ ꯐꯪꯉꯤ
ꯍꯣꯏ ꯑꯩꯈꯣꯏꯁꯨ ꯑꯗꯨꯃꯥꯏꯅ ꯇꯧꯕ꯭ꯔꯥ
ꯑꯩꯗꯤ ꯅꯨꯡꯗꯥꯡꯒ ꯇꯧꯋꯦ ꯑꯗꯨꯗꯤ
ꯑꯣ ꯅꯨꯡꯗꯥꯡꯒ ꯑꯌꯨꯒ꯭ꯔꯥ
ꯎꯝ ꯑꯌꯨꯛꯇꯤ ꯇꯧꯗ꯭ꯔꯦ ꯅꯨꯡꯗꯥꯡꯒ ꯇꯧꯏꯤ
ꯑ ꯑꯩꯌꯥ ꯀꯔꯤꯁꯨ ꯇꯧꯗꯕꯤꯗ ꯋꯥꯏꯑꯦ ꯀꯔꯤꯒꯤꯔꯥ ꯁꯤꯁꯦ ꯑ ꯅꯪ ꯀꯔꯤꯒꯤ ꯌꯥꯝ ꯌꯥꯝꯅ ꯅꯣꯛꯐꯦꯠ ꯅꯣꯛꯐꯦꯠ ꯇꯧꯕ꯭ꯔꯥ
ꯑꯗꯨ ꯇꯥꯕꯗ ꯅꯣꯛꯐꯦꯠ ꯅꯣꯛꯐꯦꯠ ꯇꯧꯕ
ꯑꯩ ꯌꯥꯝ ꯅꯣꯛꯅꯤꯡꯕ꯭ꯔꯥ ꯑꯩꯅ ꯋꯥ ꯉꯥꯡꯕꯁꯦ
ꯅꯣꯛꯅꯤꯡꯗꯦ
ꯑꯗꯨ ꯑꯣꯏꯔꯗꯤ ꯀꯔꯤꯒꯤ
ꯅꯨꯡꯁꯤꯕ ꯅꯪꯒꯤ
ꯆꯥ ꯆꯥ ꯆꯥ ꯆꯥ ꯌꯥꯔꯦ
ꯑꯁꯦꯡꯕꯅꯤ ꯑꯩ ꯑꯁꯦꯡꯕꯅꯤ ꯃꯤ ꯂꯣꯏꯅ ꯅꯣꯛꯀꯅꯤ
ꯆꯩ ꯑꯗꯨꯃꯥꯏꯅ ꯇꯧꯔꯣꯏꯗ
ꯇꯧꯋꯤꯗ
ꯇꯧꯔꯣꯏꯗꯥ
ꯇꯧꯋꯦ
ꯇꯥꯎꯗꯦ
ꯇꯧꯋꯦ
ꯇꯥꯎꯗꯦ ꯇꯧꯔꯣꯏ
ꯇꯧꯋꯦ ꯍꯥꯏꯔꯒ ꯀꯔꯤ
ꯀꯔꯤꯅꯣ ꯅꯪꯅ ꯍꯥꯏꯕꯁꯦ ꯀꯔꯤꯅꯣ
ꯅꯨꯄꯤꯁꯦ ꯉꯥꯎꯕ꯭ꯔꯥ ꯀꯩꯅꯣ
ꯍꯣꯏ ꯉꯥꯎꯈ꯭ꯔꯦ ꯀꯃꯥꯏꯅ ꯇꯧꯁꯤꯔꯣ ꯀꯩ ꯇꯧꯁꯤꯔ ꯑꯩ ꯉꯥꯎꯈ꯭ꯔꯦ
ꯌꯥꯝ ꯌꯥꯝ ꯆꯥꯎ
ꯑꯗꯨ ꯑꯣꯏꯔꯗꯤ ꯉꯥꯎꯕꯁꯦ ꯐꯒꯦ ꯇꯧꯕ꯭ꯔꯥ
ꯐꯩꯌꯦ ꯑꯩꯁꯨ ꯌꯦ ꯉꯥꯎꯔꯝꯕꯅꯦ ꯆꯥꯛ ꯌꯥꯝ ꯌꯥꯝ ꯆꯥꯕꯗꯨꯗ ꯑꯃꯨꯛ ꯉ ꯋꯥꯒ ꯀ
ꯅꯪꯗꯤ ꯍꯧꯖꯤꯛꯁꯨ ꯉꯥꯎꯔꯒ ꯂꯩꯌꯦ ꯅꯪ ꯊꯥꯖꯗꯦ ꯅꯪꯅ ꯍꯥꯏꯕꯤꯕꯁꯦ
ꯏꯁ ꯑꯩ ꯉꯥꯎꯗꯦ ꯅꯪ ꯉꯥꯎꯏ
ꯑꯩ ꯑꯩꯁꯨ ꯉꯥꯎꯋꯦ ꯅꯪꯁꯨ ꯉꯥꯎꯕꯅꯤ ꯀꯔꯤꯔꯣ ꯉꯁꯤ ꯀꯩ ꯑ ꯀꯔꯤ ꯀꯔꯤ ꯇꯧꯕ꯭ꯔꯥ ꯅꯣꯏꯗꯤ
ꯉꯁꯤ ꯉꯁꯤ ꯆꯥꯛ ꯑꯌꯦꯛ ꯍꯧꯒꯠꯂꯦ ꯐꯣꯟ ꯌꯦꯡꯉꯦ ꯉꯁꯤ ꯑꯌꯨꯛ ꯍꯧꯒꯠꯂꯦ ꯐꯣꯟ ꯌꯦꯡꯉꯤ ꯐꯣꯟ ꯌꯦꯡꯕ ꯂꯣꯏꯔꯒ ꯆꯥꯔꯖ ꯇꯧꯔꯝꯃꯤ ꯆꯥꯛ ꯆꯥꯔꯦ ꯆꯥꯛ ꯆꯥꯕ ꯂꯣꯏꯔꯒ ꯕ꯭ꯔꯁꯇ ꯑꯃꯨꯛ ꯇꯧꯔꯦ ꯕ꯭ꯔꯁ ꯑꯃꯨꯛ ꯇꯧꯔꯒ ꯁꯨꯝꯂꯌꯦ
ꯑꯣ
ꯐꯣꯜꯗ ꯑꯃꯨꯛ ꯌꯦꯡꯉꯦ
ꯑꯗꯨꯒ
ꯅꯪꯒꯥ ꯋꯥꯔꯤ ꯁꯔꯦ
ꯍꯥ
ꯅꯪ ꯑꯃꯨꯛ ꯋꯥꯔꯤ ꯁ ꯋꯥꯔꯤ ꯇꯧꯔꯦ
ꯑꯣ
ꯑꯁꯤꯅꯤ
ꯑꯝ ꯌꯥꯝꯅ ꯊꯕꯛ ꯇꯧꯈ꯭ꯔꯦ ꯅꯪ ꯑꯗꯨꯗꯤ ꯌꯥꯝ ꯋꯥꯔꯝꯒꯅꯤꯀꯣ ꯑ ꯌꯥꯝ ꯋꯥꯔꯝꯒꯅꯤꯗ ꯅꯪꯁꯦ
ꯎ ꯃꯥꯔꯦ ꯃꯥꯉꯔꯦ
ꯋꯥꯔꯤ ꯂꯤꯕꯤꯌꯣ
ꯋꯥꯔꯤ ꯂꯩꯇ꯭ꯔꯦ ꯅꯪ ꯑꯃꯨꯛ ꯂꯤꯔꯣ ꯅꯪꯒꯤ ꯇꯥꯔꯒꯦ ꯉꯁꯤ ꯅꯪ ꯑꯃꯨꯛ ꯂꯤꯕ ꯇꯥꯔꯦ
ꯑꯦ ꯍꯥꯏꯅꯤꯡꯉꯥꯏ ꯂꯩꯇꯦꯗ ꯑꯩꯗꯤ ꯀꯔꯤ ꯂꯤꯒꯦꯔꯣ ꯀꯔꯤ ꯂꯤꯒꯦꯔꯣ ꯅꯪ ꯀꯔꯤ ꯇꯥꯅꯤꯡꯕ꯭ꯔꯣ
ꯈꯪꯗꯦ ꯅꯪꯅ
ꯑꯁ ꯑꯗꯨꯗꯤ ꯈꯪꯗꯦ ꯑ ꯂꯤꯅꯤꯡꯉꯥꯏ ꯂꯩꯇꯦ ꯑꯗꯨꯒꯤ ꯅꯉꯣꯟꯗ ꯍꯪꯕꯅꯦ ꯍꯥꯏꯕꯤꯑꯣ
ꯂꯤꯔꯣ ꯂꯤꯔꯣ ꯅꯪꯒꯤ ꯐꯦꯝ ꯅꯪꯒꯤ ꯌꯨꯝꯗ ꯊꯣꯛꯈꯤꯕ ꯋꯥꯔꯤ ꯑꯃ ꯂꯤꯌꯨ
ꯆ ꯀꯔꯤꯁꯨ ꯂꯩꯇꯦꯗ ꯎꯝ ꯀꯔꯤꯁꯨ ꯂꯩꯇꯦ ꯍꯥꯏꯅꯤꯡꯕꯁꯦ ꯀꯔꯤ ꯀꯔꯤꯒꯤꯔ ꯈꯪꯗꯦ
ꯇꯥꯕ꯭ꯔꯣ
ꯍꯣꯏ ꯅꯪ ꯇꯥꯗꯕ꯭ꯔꯣ
ꯇꯥꯏ
ꯂꯤꯅꯤꯡꯉꯥꯏ ꯈꯪꯗꯦ ꯀꯔꯤꯁꯨ ꯈꯪꯗꯦ ꯊꯣꯛꯇꯦ ꯊꯣꯂꯛꯇꯦ
ꯂꯤꯌꯣ ꯂꯤꯌꯣ ꯑꯗꯨ ꯑꯣꯏꯔꯁꯨ
ꯑꯁ ꯊꯣꯛꯂꯛꯇꯦ ꯍꯥꯏꯔꯁꯨ ꯂꯤꯌꯣ ꯍꯥꯌꯦ ꯀꯃꯥꯏꯅ ꯂꯤꯒꯦ ꯇꯧꯕ꯭ꯔꯥ ꯑꯗꯨꯗꯤ ꯇꯥꯗꯕ꯭ꯔꯣ
ꯇꯥꯔꯦ ꯇꯥꯔꯦ
ꯑꯗꯣ ꯃꯤꯅ ꯍꯥꯏꯕꯗꯣ ꯀꯔꯤ ꯈꯨꯟꯗꯒ꯭ꯔꯣ
ꯑꯩꯗꯣ ꯀꯔꯤꯅꯣ ꯈꯔ ꯈꯜꯂꯒ ꯂꯩꯔꯤ
ꯀꯔꯤ ꯈꯜꯕ꯭ꯔꯧ
ꯈꯜꯂꯦ ꯀꯩꯅꯣ ꯀꯩꯅꯣ ꯈꯜꯂꯦ
ꯀꯩꯅꯣ ꯈꯜꯂꯒ ꯂꯩꯕ꯭ꯔꯥ ꯀꯔꯤ ꯈꯜꯂꯒ ꯂꯩꯕ꯭ꯔꯥ
ꯑꯩꯅ ꯈꯟꯕꯗꯣ
ꯍꯝ
ꯃꯊꯛꯇ ꯎꯆꯦꯛ ꯀꯔꯤ ꯀ ꯀꯃꯥꯏꯅ ꯄꯥꯏꯕ꯭ꯔꯥ ꯁꯤꯅꯤ
ꯀꯔꯤ ꯍꯥꯏꯕ
ꯃꯊꯛꯇ ꯎꯆꯦꯛ ꯄꯥꯏꯕꯗꯨ ꯀꯃꯥꯏꯅ ꯄꯥꯏꯕ꯭ꯔꯣ ꯁꯤꯅꯤ ꯑꯩꯖꯨ ꯄꯥꯏꯅꯤꯡꯕ
ꯎꯝ ꯎ ꯎꯝ ꯍꯨꯝ ꯅꯪꯗꯤꯀꯣ
ꯎꯝ
ꯅꯪꯅ ꯑ ꯅꯪꯅ ꯄꯥꯝꯕ ꯑꯥꯔꯇꯤꯁꯁꯤꯡꯁꯦ ꯀꯅꯥ ꯀꯅꯥꯔꯥ
ꯑꯩꯅ ꯄꯥꯝꯕꯗꯤ ꯀꯦ ꯑꯣ
ꯎꯝ ꯑꯗꯨꯀꯥ
ꯎꯝ ꯃꯥꯏꯀꯦꯜ ꯖꯦꯛꯁꯟ
ꯎꯝ ꯍꯨꯝ ꯑꯗꯨꯒ
ꯅꯪ
ꯑꯩꯗꯤ ꯑ꯭ꯔꯇꯤꯁ ꯅꯠꯇꯦꯍꯦ ꯅꯪ ꯌꯥꯝ ꯕ꯭ꯌꯨꯖꯤ ꯑꯣꯏꯕ꯭ꯔꯣ
ꯀꯦꯝ ꯇꯧꯗꯦ ꯇꯧꯗꯦ ꯕꯤꯖꯤ ꯇꯧꯔꯗꯤ ꯅꯪꯒ ꯀꯣꯜ ꯇꯧꯒꯗ꯭ꯔꯣ
ꯑꯗꯨ ꯑꯣꯏꯔꯗꯤ ꯐꯖꯅ ꯅꯪꯉꯣ ꯍꯥꯏꯕꯅꯤꯗ
ꯍꯦ ꯍꯦꯛ ꯍꯥꯏꯒꯦ ꯍꯥꯏꯒꯦ ꯐꯖꯅ ꯍꯥꯏꯒꯦꯀꯣ
ꯑꯧ
ꯅꯦꯛ ꯉꯁꯥꯏꯗꯨ ꯅꯦꯠꯋꯥꯛ ꯖꯥꯗ꯭ꯔꯦꯕ
ꯑꯣ
ꯉꯁꯥꯏꯗꯨ ꯅꯦꯠꯋꯥꯛ ꯖꯥꯗꯕꯒꯤ ꯑꯩꯅ ꯑꯃꯨꯛ ꯀꯛꯀꯦ
ꯑ ꯅꯪ ꯍꯌꯦꯡ ꯀꯔꯤ ꯇꯧꯒꯦꯔꯥ
ꯍꯌꯦꯡ ꯋꯥꯜ ꯀꯞ ꯁꯥꯟꯅꯕ ꯑꯃꯨꯛ ꯆꯠꯀꯅꯤ ꯑꯥꯝ ꯒꯣꯏꯡ ꯑꯣꯟ ꯑ ꯑꯃꯨꯛ ꯆꯠꯂꯅꯤ
ꯄꯨꯨꯡ ꯀꯌꯥꯗ ꯍꯨꯝ
ꯃꯉꯥ ꯇꯔꯨꯛ ꯇꯔꯦꯠ
ꯌꯥꯝ ꯋꯥꯕ ꯃꯥꯜꯂꯦ ꯅꯪꯁꯦ ꯍꯦꯛ ꯑꯗꯨ ꯍꯩ ꯍꯥꯏꯒꯦ ꯇꯧꯕ ꯃꯇꯝꯗ ꯇꯧꯋꯦ ꯍꯣꯏ ꯑꯧ ꯇꯔꯨꯛ ꯇꯔꯦꯛꯗꯤ ꯑꯌꯨꯛꯇꯔꯥ ꯅꯨꯡꯗꯥꯡꯗꯔꯥ
ꯃꯉꯥ ꯇ ꯇ꯭ꯔꯨꯛ ꯇꯔꯦꯠ ꯅꯤꯄꯥꯟ ꯃꯥꯄꯟ ꯑꯗꯨꯋꯥꯏꯗꯗꯤ ꯅꯨꯡꯗꯥꯡ ꯅꯨꯡꯗꯥꯡꯅ ꯑꯁ ꯑꯌꯨꯛꯇꯣ ꯀꯃꯥꯏꯅ ꯁꯥꯟꯅꯒꯦꯔꯣ ꯅꯪꯁꯨ ꯈꯜꯂꯨꯅꯦ ꯋꯥꯜ ꯀꯞꯄꯨ ꯑꯌꯨꯛꯇ ꯁꯥꯟꯅꯕ꯭ꯔꯣ ꯅꯨꯡꯗꯥꯡ ꯋꯥꯏꯔꯝꯗ ꯐꯖꯅ ꯁꯥꯟꯅꯕꯅꯦ
ꯑ ꯋꯥꯟ ꯊ꯭ꯥꯔꯇꯤꯠ ꯋꯥꯟ ꯊꯥ꯭ꯔꯇꯤꯒꯨꯝꯕꯁꯨ ꯁꯥꯅꯕ ꯂꯩꯕ ꯅꯠ ꯇ꯭ꯔꯣ ꯁꯦꯕꯦꯟ ꯊꯥ꯭ꯔꯠ ꯑꯁ ꯁꯤꯛꯁ ꯊꯥꯔꯇꯤ ꯑ ꯑꯗꯨ ꯑꯣꯏꯔꯁꯨ ꯈꯪꯗꯕꯒꯤꯅꯤ ꯋꯥꯔꯤ ꯂꯤꯕꯤꯌꯣ ꯅꯪꯅ
ꯋꯥꯔꯤꯗꯣ ꯂꯩꯇ꯭ꯔꯦ ꯉꯔꯥꯡ ꯂꯤꯈ꯭ꯔꯦ ꯅꯪ ꯑꯃꯨꯛ ꯂꯤꯔꯣ
ꯅꯪ ꯉꯔꯥꯡ ꯀꯔꯤ ꯀꯔꯤ ꯂꯤꯕꯤꯕ꯭ꯔꯣ ꯌꯥꯝ ꯂꯤꯕ ꯁꯥꯕ ꯅꯪꯅ ꯍꯥꯏꯔꯤꯕ ꯏꯁꯇꯥꯥꯜꯁꯦ
ꯂꯩ ꯐꯨꯏꯗꯨꯗꯤ
ꯍꯥꯥ
ꯂꯩꯁꯨ ꯑꯗꯨꯗꯤ
ꯏꯌꯥ
ꯌꯥꯝ ꯂꯤꯈ꯭ꯔꯦ ꯂꯤꯈ꯭ꯔꯦ
ꯀꯔꯤ
ꯌꯥꯝ ꯂꯤꯈ꯭ꯔꯦꯕ ꯋꯥꯔꯤꯗꯣ ꯑꯁꯨꯃꯥꯏꯅ ꯇꯧꯈ꯭ꯔꯦ ꯑꯁꯨꯃꯥꯏꯅ ꯇꯧꯋꯤ
ꯌꯥꯝ ꯂꯤꯗꯦ ꯀꯔꯤꯔꯣ ꯇꯦꯟ ꯄꯥꯔꯁꯦꯟꯗ ꯑꯃꯈꯛꯇ ꯂꯤꯕꯅꯤ ꯇꯥꯕ꯭ꯔꯣ
ꯇꯥꯔꯦ ꯇꯥꯔꯦ
ꯇꯦꯟ ꯄꯥꯔꯁꯦꯟꯗ ꯑꯃꯈꯛꯇ ꯂꯤꯕꯤꯕꯅꯤꯗꯥ
ꯑꯃꯒ ꯂꯤꯒꯦ ꯅꯣꯡꯃ
ꯑꯥ
ꯀꯥꯡ ꯆꯤꯛꯑꯦꯅꯦ
ꯅꯈꯣꯏꯒꯤ ꯈꯨꯟꯗ